ꯍꯣꯢ ꯇꯥꯕ꯭ꯔꯣ ꯍꯧꯖꯤꯛꯇꯤ ꯇꯥꯢꯌꯦ
ꯑꯣ ꯉꯁꯥꯢꯗꯨ ꯑꯩꯗꯤ ꯀꯃꯥꯢꯅꯔꯅ ꯈꯟꯕꯅꯤꯅꯤ ꯆꯥꯛ ꯊꯣꯡꯉꯣꯢ ꯅꯪ ꯋꯥꯔꯤ ꯁꯥꯈꯤꯕꯖꯦ ꯇꯨꯋꯦꯜꯞ ꯃꯤꯅꯤꯠ ꯌꯥꯎꯈꯤꯕ ꯈꯪꯍꯧꯗꯦꯀꯣ ꯑ
ꯑꯗꯨꯅꯦ
ꯑꯌꯥ ꯅꯪ ꯋꯥꯔꯤ ꯁꯥꯕꯁꯦ ꯇꯨꯋꯦꯚ ꯃꯤꯅꯤꯠ ꯌꯧ ꯌꯧꯕ ꯈꯪꯍꯧꯗꯦ
ꯑꯁ ꯑꯩꯗꯣ ꯋꯥꯔꯤ ꯅꯪ ꯋꯥꯔꯤ ꯁꯥꯟꯅꯕ ꯅꯨꯡꯉꯥꯏꯃꯟꯈ꯭ꯔꯕ ꯌꯦꯡꯉꯨ
ꯑꯥ ꯅꯪꯒ ꯋꯥꯔꯤ ꯁꯥꯕꯁꯦ ꯃꯇꯝ ꯆꯠꯄ ꯈꯪꯍꯧꯗꯦ
ꯑꯗꯨꯅꯤꯅꯦ ꯅꯪ ꯍꯧꯖꯤꯛ ꯌꯧꯔꯕꯣ ꯅꯪꯒꯤ ꯂꯧꯗꯣ ꯌꯧꯈ꯭ꯔꯕꯣ ꯇꯥꯕ꯭ꯔꯣ ꯍꯜꯂꯣ ꯍꯜꯂꯣ ꯇꯥꯕ꯭ꯔꯣ ꯅꯦꯠꯋꯥꯛꯁ